ꯇ
ꯑꯣ
ꯑꯁ ꯐꯃꯨꯡꯗ ꯍꯤꯞꯄꯒ ꯂꯩꯌꯦꯗ ꯅꯪꯗꯤ
ꯑꯦꯁ ꯑꯩꯗꯤ ꯏꯪꯈꯣꯜꯁꯦ ꯈꯔ ꯁꯦꯡꯗꯣꯛꯀꯦ ꯍꯥꯏꯅ ꯇꯧꯔꯤꯌꯦ
ꯑꯁ ꯊꯕꯛ ꯐꯩꯒ ꯃꯤꯗꯥꯗꯤ
ꯍꯣꯏ ꯊꯕꯛꯇꯤ ꯈꯔ ꯀꯜꯂꯦꯍꯦ
ꯎꯝ ꯀꯟꯒꯗꯕꯅꯦ
ꯎꯄꯥꯏ ꯂꯩꯇ‌ꯦ
ꯎꯝ
ꯎꯄꯥꯏ ꯂꯩꯇꯕꯒꯤ ꯇꯧꯔꯤꯅꯦ
ꯀꯅꯥꯀꯅꯥꯅ‌ꯣ ꯅꯊꯟꯇꯔꯣ
ꯍꯣꯏ ꯏꯊꯟꯇ ꯂꯩ ꯑ‌ꯦ
ꯎꯝ
ꯑꯁ ꯅꯪ ꯅꯦꯋꯥꯁꯤꯦ ꯌꯥꯗ ꯃꯥꯜꯂ‌ꯦꯗ ꯀꯔꯤ ꯌꯦꯟꯁꯥꯡ ꯆꯥꯕꯤꯔꯒꯦ ꯑꯌꯨꯛꯇ ꯁꯧꯒꯔꯤ ꯑꯥꯜꯂꯨ
ꯑꯣ ꯃꯇꯝꯒꯤ ꯃꯇꯝꯒꯤ ꯑꯦꯟꯁꯥꯡꯅꯦ ꯑꯩꯈꯣꯏꯗꯤ ꯍꯋꯥꯏ ꯑꯁꯥꯡꯕ ꯆꯥꯏꯌꯦ ꯉꯁꯤ
ꯎꯝ ꯑꯁ ꯍꯥꯎꯏꯍ‌ꯦ
ꯍꯣꯏ ꯃꯇꯝ ꯃꯇꯝꯒꯤ ꯑꯦꯟꯁꯥꯡ ꯍꯥꯏꯕꯗ‌ꯣ
ꯎꯝ ꯊꯜꯂꯛꯎꯗꯅ
ꯀꯔꯤꯕ
ꯊꯤꯜꯂꯣꯛꯑ‌ꯣꯕ
ꯑꯦ ꯍꯋꯥꯏ ꯑꯁꯥꯕꯨ ꯊꯤꯜꯂꯛꯑꯣ ꯍꯥꯏꯔꯣ
ꯍꯣꯏ ꯂꯀꯦꯁꯟ ꯊꯥꯔꯛꯀ‌ꯦ ꯊꯤꯜꯂꯛ ꯑꯣ ꯄꯥꯝꯗꯦ ꯍꯟꯗꯛ
ꯅ‌ꯣꯏꯒꯤ ꯏꯪꯈꯣꯜ ꯂꯩꯇ꯭ꯔꯣ ꯏꯪꯈꯣꯜ ꯃꯆꯥ ꯑꯗꯨꯗ ꯊꯥꯎꯋ‌ꯣ ꯐꯖꯅ ꯄꯥꯟꯕꯅꯦ
ꯊꯥ ꯑꯥ ꯊꯥꯕꯅꯦ ꯄꯥꯝꯕꯤꯗꯤ ꯍꯧꯋꯦ ꯑꯗꯨ ꯁꯥꯠꯇ꯭ꯔꯤꯌꯦ ꯈꯔ ꯊꯦꯡꯅ ꯈꯔ ꯊꯦꯡꯅ ꯇꯧꯕꯒꯤꯦꯔ ꯈꯪꯗꯦ
ꯑꯣ ꯃꯇꯝ ꯃꯇꯝꯗꯨꯗ ꯇꯧꯒꯗꯕꯅꯦ ꯊꯦꯡꯃꯜꯂꯁꯨ ꯄꯥꯟꯗꯕꯅꯦ
ꯎꯝ ꯍꯈꯣꯏ ꯅꯨꯄꯥꯈꯣꯏꯗꯤ ꯏꯪꯈꯣꯜ ꯆꯪꯗꯕꯅꯤꯅ ꯈꯪꯗꯦꯅꯦ
ꯑꯣ ꯑꯩꯈꯣꯏꯗꯤ ꯌꯥꯝ ꯈꯪꯈ꯭ꯔꯖꯥꯠꯅꯤꯍꯦ
ꯎꯝ ꯅꯣꯏꯗꯤ ꯅꯨꯄꯤꯁꯤꯡꯗꯤ ꯀꯅꯕ ꯅꯣꯏ ꯈꯪꯉꯤꯗ ꯅꯨꯄꯥꯁꯤꯡ ꯑꯩ ꯂꯥꯝꯕ ꯀꯣꯏꯕ ꯆꯥꯕꯗ ꯁꯤꯒꯨꯝꯕꯗꯗꯤ ꯅꯤꯡꯁꯤꯡꯗ꯭ꯔꯤꯅꯤ
ꯎꯝ ꯇꯧꯒꯅꯤ ꯑꯗꯨꯕꯨ ꯅꯨꯄꯥꯁꯨ ꯑꯁꯤ ꯇꯧ ꯅꯨꯄꯤ ꯍꯣꯏꯒꯤ ꯊꯕꯛ ꯇꯧꯕ ꯌꯥꯗꯦ ꯍꯥꯏꯕꯒꯤ ꯂꯩꯇꯕꯅꯤꯅ ꯂꯣꯏꯅ ꯈꯪꯅꯕ ꯇꯧꯒꯗꯕꯅꯦ
ꯍꯣꯏ ꯍꯣꯏ ꯑꯗꯨꯕꯨꯗꯤ ꯑꯗꯨꯅ ꯑꯩꯁꯨ ꯑꯗꯨꯝ ꯃꯇꯦꯡ ꯈ꯭ꯔꯕꯨꯗꯤ ꯄꯥꯡꯉꯤꯗ ꯑꯗꯨꯕꯨ ꯅꯨꯄꯤꯅꯗꯤ ꯑꯌꯥꯝꯕ ꯇꯧꯋꯤꯗꯅ
ꯃꯥꯅꯦ ꯃꯥꯅꯦ ꯅꯨꯄꯤꯒꯤ ꯈꯛꯇꯅꯤ ꯍꯥꯏꯅ ꯈꯟꯗꯣꯛꯑꯒ ꯊꯝꯕꯁꯨ ꯌꯥꯗꯕꯗꯣ ꯃꯤ ꯂꯣꯏꯅꯃꯛ ꯇꯧꯒꯗꯕꯅꯦ ꯉꯁꯤꯗꯤ ꯉꯁꯤꯗꯤ ꯌꯨꯝꯗ ꯂꯩꯌꯦ ꯌꯨꯝꯗ ꯂꯩꯌꯦ ꯑꯗꯨꯒ ꯌꯨꯝꯒꯤ ꯑꯁ ꯍꯟꯗꯛꯇꯤ ꯅꯣꯡ ꯆꯨꯕ ꯃꯇꯝ ꯑꯣꯏꯕꯅꯤꯅ ꯅꯥꯞꯄꯤ ꯃꯌꯥꯝ ꯍꯧꯋꯦ ꯌꯨꯝ ꯃꯅꯥꯛꯇ ꯑꯗꯨꯒꯤ ꯑꯗꯨ ꯂꯧꯊꯣꯛꯑꯦ
ꯎ ꯅꯣꯏꯔꯣꯝꯗ ꯅꯣꯡ ꯆꯨꯕ꯭ꯔꯥꯅꯦ
ꯅꯣꯡꯁꯦ ꯍꯧꯖꯤꯛꯄꯨꯗꯤ ꯆꯨꯗꯦ ꯑꯗꯣ ꯉꯁꯥꯏ ꯈꯔ ꯆꯨꯋꯦ ꯅꯣꯡ ꯆꯨꯕ ꯃꯇꯝ ꯃꯇꯝ ꯑꯣꯏꯕꯅꯤꯅ ꯐꯖꯅ ꯆꯨꯑꯦꯍꯦ ꯅꯨꯡꯁꯥꯁꯨ ꯑꯃꯨꯛ ꯊꯣꯛ ꯑꯃꯨꯛ ꯆꯪ ꯇꯧꯔ ꯂꯩꯌꯦ
ꯑ
ꯅꯨꯃꯤ ꯆꯨꯄꯗꯤ ꯆꯨꯗ ꯋꯥ ꯅꯨꯃꯤꯠ ꯆꯨꯞꯄ ꯅꯨꯡꯁꯥꯁꯨ ꯊꯣꯛꯇꯕ ꯈꯪꯗꯦ ꯅꯨꯡꯁꯥ ꯑꯃꯨꯛ ꯊꯣꯛꯂꯛꯑꯗꯤ ꯅꯣꯡꯗꯣ ꯑꯃꯨꯛ ꯆꯪꯈ꯭ꯔꯦ ꯅꯣꯡ ꯊꯣꯛꯂꯛꯑꯗꯤ ꯑꯃꯨꯛ ꯅꯨꯡꯁꯥꯗꯣ ꯆꯪꯈ꯭ꯔꯦ
ꯃꯣꯏ ꯎꯝ
ꯑꯁ ꯑꯩꯈꯣꯏꯔꯣꯝꯗꯗꯤ ꯅꯣꯡ ꯆꯨꯗꯤꯅꯦ ꯅꯨꯡꯁꯥ ꯉꯥꯛꯇ ꯑꯗꯨꯝ ꯇꯧꯅ ꯂꯩꯅꯦ ꯂꯧ ꯁꯨꯕꯩꯁꯨ ꯌꯥꯗ꯭ꯔꯦ
ꯑꯁ ꯑꯩꯈꯣꯏꯒꯤꯗꯤ ꯂꯧ ꯃꯇꯝꯗꯣ ꯌꯥꯝ ꯆꯞ ꯆꯥꯔꯦ ꯑꯩꯈꯣꯏꯒꯤꯗꯤ
ꯂꯣꯏꯔꯕꯣ
ꯅꯣꯏꯗ꯭ꯔꯤꯗ
ꯎ ꯀꯈꯣꯏꯁꯨ ꯍꯧꯖꯤꯤ ꯍꯧꯥꯟꯖꯤꯤ ꯂꯨ ꯑꯝ
ꯍꯟꯗꯛ ꯑꯦ ꯉꯁꯤ ꯀꯩ ꯅꯨꯃꯤꯠꯅꯣ ꯉꯁꯤ ꯁꯒꯣꯜꯁꯦꯟꯀꯣ ꯍꯌꯦꯡ
ꯑꯥ
ꯑ ꯃꯊꯪ ꯍꯞꯇꯥꯗꯗꯤ ꯂꯣꯏꯅ ꯍꯧꯒꯗꯧꯕ ꯃꯥꯜꯂꯦ ꯂꯤꯡꯕꯗꯣ ꯂꯧ
ꯂꯤꯡꯕꯣꯔꯣ
ꯃꯊꯪ ꯍꯞꯇꯥꯗꯤ ꯉꯁꯤ ꯄꯁꯤꯅꯥ ꯐꯖꯅ ꯅꯣꯏꯗꯗꯤ ꯍꯧꯗ꯭ꯔꯤꯕ꯭ꯔꯣ
ꯑꯌꯥꯝꯕ ꯍꯧꯗ꯭ꯔꯤꯗ ꯏꯁꯤꯡ ꯂꯩꯕꯅꯤꯅ ꯑꯩꯈꯣꯏꯕꯨꯗꯤ ꯍ ꯁꯟꯆꯤ ꯂꯣꯏꯔꯅꯤꯗ ꯑꯩꯈꯣꯏꯒꯤꯗꯤ ꯍꯟꯆꯤꯜ ꯂꯣꯏꯔꯅꯤ ꯎꯝ ꯑꯩꯈꯣꯏꯒꯤꯗꯤ ꯃꯤ ꯂꯣꯛ ꯇꯨꯔꯦꯟ ꯃꯅꯥꯛꯇꯒꯤꯅꯤꯅꯀꯣ
ꯑꯣ ꯇꯨꯔꯦꯟ ꯃꯅꯥꯛꯇ ꯂꯩꯕꯨꯗꯤ ꯈꯔ ꯐꯔꯦ ꯏꯁꯤꯡ ꯃꯔꯥꯡ ꯀꯥꯏꯅ ꯐꯪꯕꯅꯤꯅ
ꯍꯌꯦꯡ ꯈꯣꯏꯔꯒ ꯍꯪꯆꯤꯛ ꯀꯩꯅꯣ ꯇꯧꯔꯅꯤ ꯍꯟꯆꯤꯛ ꯂꯣꯏꯁꯤꯜꯂꯝꯅꯤ
ꯑꯣ ꯊꯨꯅ ꯂꯣꯏꯁꯤꯟꯕꯅꯗꯤ ꯐꯩꯗ
ꯎꯝ ꯏꯁꯥꯒꯤ ꯌꯨꯝꯒꯤ ꯂꯣꯏꯔꯁꯨ ꯑꯇꯣꯞꯄꯒꯤ ꯂꯩꯔꯤꯗ ꯁꯥꯒꯩ ꯑꯩꯈꯣꯏꯒꯤ
ꯑꯣ ꯑ
ꯑꯩꯈꯣꯏ ꯁꯥꯒꯩꯗꯤ ꯍꯧꯗ꯭ꯔꯤꯗ ꯅꯣꯡ ꯇꯥꯕ ꯉꯥꯏꯔꯤꯅꯤ
ꯆꯨꯏꯌꯦ
ꯎꯝ ꯏꯁꯤꯡ ꯂꯩꯩꯗ꯭ꯔꯗꯤ ꯈꯪꯗꯦ ꯀꯃꯥꯏꯅ ꯇꯧꯗꯣꯏꯔꯣ
ꯎꯝ ꯏꯁꯤꯡꯒꯤ ꯂꯧꯅꯤꯅ ꯏꯁꯤꯡ ꯌꯥꯎꯗ꯭ꯔꯗꯤ ꯌꯥꯗꯕꯗꯣ
ꯎꯝ ꯈꯪꯇꯔꯦ ꯍꯔꯤꯡꯪꯀ ꯆꯠ
ꯅꯣꯏꯒꯤꯗꯤ ꯏꯜꯍꯧ ꯌꯥꯝ ꯆꯥꯎꯕ꯭ꯔꯣ ꯀꯃꯥꯏꯅ ꯇꯧꯒꯦ
ꯑꯁ ꯂꯥꯎ ꯄꯤꯛꯏꯗ ꯑꯩꯈꯣꯏꯅ ꯁꯪꯉꯝ ꯁꯪꯉꯝ ꯑꯃ ꯈꯛꯇꯅꯤꯗ
ꯑꯣ ꯑꯈꫭꯏꯗꯤ ꯂꯧ ꯂꯩꯇꯦ ꯑꯩꯈꯣꯏ ꯃꯅꯥꯛꯇꯗꯤ ꯂꯧ ꯌꯥꯝ ꯂꯩꯌꯦ ꯑꯗꯨꯕꯨ ꯑꯩꯈꯣꯏꯒꯤ ꯑꯣꯏꯅꯗꯤ ꯂꯩꯇꯦ
ꯎꯝ
ꯃꯤꯒꯤ ꯂꯧ ꯉꯥꯛꯇꯅꯤꯗ ꯑꯩꯈꯣꯏ ꯑꯩꯈꯣꯏꯕꯨꯕꫭꯛ ꯍꯣꯏꯒꯤ ꯂꯧ ꯑꯩꯈꯣꯏꯒꯤꯗꯤ ꯂꯩꯇꯦ
ꯎꯝ ꯂꯧ ꯂꯩꯔꯁꯨ ꯀꯥꯟꯕꯅꯤꯗ
ꯂꯧ ꯂꯩꯕꯁꯦ ꯐꯕ꯭ꯔꯥ ꯐꯠꯇꯕ꯭ꯔꯥ ꯒ꯭ꯌꯥꯟ ꯇꯥꯗ꯭ꯔꯦ
ꯑꯁ ꯐꯠꯇ꯭ꯔꯗꯤ ꯐꯔꯗꯤ ꯀꯩꯅꯣ ꯂꯧ ꯂꯧꯗꯒꯤ ꯂꯣꯏ ꯀꯩꯅꯣ ꯆꯍꯤ ꯑꯃ ꯆꯍꯤꯗꯒꯤ ꯇꯥꯡ ꯄꯩꯁꯥ ꯆꯠꯀꯗꯧꯕꯗꯣ ꯑꯗꯨꯗ ꯂꯧꯗ ꯑꯣꯏꯅ ꯇꯧꯔꯦ
ꯑꯩꯈꯣꯏꯗꯤ ꯂꯩꯖꯗꯕꯅꯤꯅ ꯈꯪꯗ꯭ꯔꯦ
ꯂꯧꯁꯨ ꯇꯥꯡ ꯂꯧꯁꯨ ꯇꯥꯡꯕ ꯍꯧꯖꯤꯛ ꯂꯩꯕ ꯉꯝꯃꯔꯣꯏ ꯁꯪꯉꯝ ꯑꯃꯗ ꯇꯔꯥ ꯇꯔꯦꯠ ꯇꯔꯥ ꯇꯔꯥꯃꯥꯊꯣꯏ ꯇꯔꯥꯅꯤꯊꯣꯏ ꯑꯗꯨꯝ ꯍꯥꯏꯔ ꯂꯩꯔ‌ꯦ
ꯎꯝ ꯌꯥꯝ ꯇꯥꯡꯈ꯭ꯔꯦ ꯍꯟꯗꯛꯇꯤ ꯂꯩꯕ ꯉꯝꯖꯔꯔꯣꯏ
ꯎꯝ ꯉꯝꯃꯔꫭꯏ ꯑꯁ ꯒ꯭ꯌꯥꯟ ꯇꯥꯗꯔ‌ꯦꯗ ꯂꯧ ꯃꯇꯥꯡ ꯂꯧ ꯁꯠꯆꯠ ꯂꯣꯏꯁꯤꯟꯅꯤꯡꯉꯤ ꯂꯧ ꯁꯠꯆꯠ ꯂꯣꯏꯁꯤ ꯂꯣꯏꯁꯤꯟꯅꯤꯡꯉꯦ ꯑꫭ ꯍꯣꯏ
ꯑꯣ ꯃꯤ ꯀꯌꯥ ꯂꯣꯏꯁꯤꯟꯒꯗ꯭ꯔꯣ ꯃꯤ ꯀꯌꯥꯜꯂꯤꯡꯕ ꯂꯧꯔꯣ ꯍꯥꯏꯕ
ꯂꯤꯡꯒꯗꯕ ꯅꯠꯇꯦ ꯑꯩꯈꯣꯏꯗꯤ ꯕꯐꯦꯟ ꯇꯧꯋꯦ ꯍꯨꯟꯂꯦꯕ ꯑꯩꯈꯣꯏꯗꯤ
ꯑꯣ ꯑꯣ ꯑꯣ
ꯁ꯭ꯋꯥꯏꯗꯗꯤ ꯂꯤꯡꯕꯁꯦ ꯆꯠꯅꯗꯦꯗ ꯍꯥ
ꯑꯗꯨꯅ ꯐꯕ꯭ꯔꯥꯕ
ꯊꯕꯛꯗꯤ ꯀꯣꯝ ꯀꯣꯝꯃꯤꯗꯨꯗꯤ ꯂꯤꯡꯕꯗꯨꯗꯤ ꯃꯤ ꯅꯦꯛꯀꯅꯤ ꯑꯗꯨꯗꯁ ꯇꯜꯂꯦꯗꯅ ꯍꯣꯏ ꯂꯤꯡꯕꯅꯗꯤ ꯐꯧꯗꯤ ꯐꯖꯩ ꯍꯥꯏ
ꯎꯝ
ꯑꯗꯨꯕꯨ ꯁꯋꯥꯏꯗꯗꯤ ꯂꯤꯡꯕꯁꯦ ꯆꯠꯅꯗꯦꯗ ꯑꯌꯥꯝꯕ ꯄꯝꯐꯦꯟ ꯉꯥꯛꯇ ꯇꯧꯋꯤꯗ
ꯎꯝ ꯈꯪꯗ꯭ꯔꯦ ꯑꯩꯗꯤ ꯂꯧꯒꯤ ꯃꯔꯝꯗꯗꯤ ꯃꯤ ꯈꯔꯅꯗꯤ ꯑꯗꯨꯅ ꯐꯩ ꯑꯗꯨꯅ ꯐꯩ ꯑꯗꯨꯃꯥꯏꯅ ꯍꯥꯏꯔꯒ ꯂꯩ ꯑꯗꯨ ꯑꯩꯒꯤ ꯂꯧ ꯑꯩꯅ ꯈꯪꯗꯔꯕꯅꯤꯅ ꯑꯩꯒꯤ ꯂꯧ ꯂꯩꯔꯗꯤ ꯑꯁꯤꯅ ꯐꯕ꯭ꯔꯥ ꯁꯤꯅ ꯐꯕ꯭ꯔꯥ ꯌꯦꯡꯕ ꯌꯥꯕꯅꯣ ꯑꯗꯣ ꯌꯥꯕꯗꯣ ꯑꯩꯗꯤ ꯂꯩꯇꯕꯅꯤꯅ ꯈꯪꯗ꯭ꯔꯤ
ꯎꯝ ꯅꯣꯏ ꯅꯪ ꯂꯧ ꯆꯠꯇ꯭ꯔꯣꯅꯦ
ꯍꯝ ꯑꯥ ꯍꯟꯗꯛꯇꯤ ꯆꯠꯇ꯭ꯔꯦ ꯍꯥꯟꯅꯗꯤ ꯆꯠꯂꯝꯃꯦ ꯍꯥꯟꯅꯗꯤ ꯏꯄꯨꯈꯣꯏꯒꯤꯗꯣ ꯕꯣꯕꯣꯛ ꯈꯣꯏꯒꯤꯗꯣ ꯑꯩꯈꯣꯏꯅ ꯁꯨꯕꯅꯦꯕ ꯑꯗꯨ ꯃꯇꯝꯗꯨꯗꯤ ꯌꯥꯝ ꯆꯠꯂꯦꯍꯦ
ꯑꯗꯨꯗ ꯈꯪꯗ꯭ꯔꯣ ꯅꯪ ꯂꯧꯆꯕꯗ ꯄꯝꯐꯦꯟꯅ ꯐꯩꯌꯦ ꯂꯤꯡꯕꯅ ꯐꯩꯌꯦ ꯍꯥꯏꯕꯗꯨ
ꯑꯃꯇꯪꯅꯦ ꯅꯪꯅ ꯍꯧꯖꯤꯛ ꯇꯧꯗꯦ ꯑꯩꯈꯣꯏ ꯃꯇꯝꯅ ꯏꯁꯤꯡ ꯃꯔꯥꯡ ꯀꯥꯏꯅ ꯂꯩꯕꯅꯤꯅ ꯑꯗꯨꯒꯨꯝꯕꯗꯣ ꯇꯧꯗꯦꯕ
ꯑꯁ ꯑꯩꯅ ꯍꯥꯏꯕꯗꯣ ꯏꯁꯤꯡ ꯃꯔꯥꯡ ꯀꯥꯏꯁꯨ ꯀꯩꯁꯨ ꯇꯥ ꯀꯩꯁꯨ ꯀꯥꯏꯗꯦꯗ
ꯈꯪꯗꯦ ꯑꯗꯨ ꯃꯇꯝꯗ ꯇꯧꯅꯗꯦ ꯑꯗꯨꯗꯣ ꯇꯧꯅꯗꯤ ꯑꯗꯨꯒꯤ ꯈꯪꯗꯦ ꯑꯩ ꯎꯝ
ꯑꯩꯈꯣꯏ ꯑꯩꯈꯣꯏꯁꯨ ꯊꯥꯏꯅ ꯊꯥꯏꯅꯗꯤ ꯀꯨꯏ ꯀꯨꯏꯗꯤ ꯀꯨꯏꯔꯦꯗ ꯑꯩꯈꯣꯏꯁꯨ ꯂꯤꯡ ꯂꯤꯡꯉꯤꯕ
ꯑꯣ ꯑꯩꯅ ꯈꯟꯕꯗ ꯂꯤꯡꯕꯅꯗꯤ ꯈꯔ ꯐꯕ꯭ꯔꯥ
ꯑꯥ ꯐꯧꯗꯤ ꯄꯨꯔꯥ ꯅꯥꯜꯂꯦ ꯍꯥꯏ
ꯑꯣ
ꯑꯗꯨꯕꯨ ꯃꯥ ꯂꯤꯡꯕꯗꯨꯣ ꯈꯔ ꯀꯩꯅꯣ ꯇꯧꯋꯤꯗꯅ ꯒꯦꯞ ꯈꯔ ꯂꯩꯗꯅ ꯄꯝꯐꯦꯟ ꯅꯥꯕꯨꯗꯤ ꯈꯔ ꯀꯩꯅꯣ ꯇꯧꯕꯅꯦꯕ ꯄꯥꯝꯕꯤꯗꯣ
ꯑꯣꯏꯅꯦ
ꯑꯁ
ꯑꯩꯈꯣꯏ ꯍꯣꯏꯗ ꯃꯤꯒꯤ ꯑꯄꯥꯝꯕꯅꯦ ꯑꯄꯥꯝꯕꯕꯨ ꯊꯤꯡꯕ ꯌꯥꯕ꯭ꯔꯣ ꯃꯤ ꯈꯔꯒꯤꯅ ꯅꯤꯡꯕꯅ ꯐꯔꯝꯒꯅꯤ ꯃꯤ ꯈꯔꯒꯤꯅ ꯂꯤꯡꯗꯕꯅ ꯐꯔꯝꯒꯅꯤ ꯑꯗꯨꯗꯤ ꯃꯤꯒꯤ ꯃꯤꯒꯤ
ꯍꯣꯏ ꯎꯝ ꯈꯪꯗ꯭ꯔꯦ ꯁꯨꯃꯥꯏꯟ ꯇꯧꯔꯅꯤ ꯑꯄꯥꯝ ꯄꯥꯝꯅꯤꯅ ꯐꯕ ꯑꯐꯕ ꯑꯐꯕꯗꯣ ꯑꯗꯨꯝ ꯆꯪꯕꯅꯤꯅ
ꯑꯥ
ꯅꯪ ꯏꯪꯒꯣꯜꯗꯨꯕꯨ ꯀꯌꯥꯝ ꯆꯥꯎꯒꯦ
ꯍꯥ
ꯏꯪꯈꯣꯜ ꯑꯗꯨꯕꯨ ꯀꯌꯥꯝ ꯆꯥꯎꯒꯦꯕꯣ
ꯑꯁ ꯆꯥꯎꯕ ꯅꯠꯇꯦꯍꯦ ꯑꯩꯈꯣꯏꯒꯤꯗꯤ ꯀꯔꯤꯁꯨ ꯂꯩꯇꯦ ꯑꯩꯅ ꯁꯨꯝ ꯈꯔ ꯊꯥꯒꯦ ꯍꯥꯏꯅ ꯏꯪꯈꯣꯜ ꯁꯥꯒꯦ ꯍꯥꯏꯕ ꯀꯔꯤ ꯀꯔꯤ ꯊꯥꯁꯤꯔ ꯈꯪꯗꯦ ꯅꯥꯀꯣꯄꯤꯒꯨꯝꯕ ꯊꯥꯁꯤꯔ ꯐꯒꯦꯔꯥ ꯐꯔꯣꯏꯔꯥ ꯈꯪꯗꯦ ꯑꯗꯨ ꯈꯪꯕ꯭ꯔꯣ ꯑꯗꯨ ꯅꯥꯀꯨꯞꯄꯤ ꯊꯥꯕꯒꯤ ꯃꯔꯝꯗꯣ ꯀꯔꯝꯕꯅ ꯐꯕ꯭ꯔꯥ ꯀꯔꯤ ꯊꯥꯔꯒ
ꯑꯁ ꯅꯥ ꯅꯥꯀꯨꯞꯄꯤꯗꯤ ꯀꯩꯅꯣ ꯑꯝꯇ ꯇꯧꯍꯦ ꯁꯥꯔꯤ ꯍꯥꯏꯕ꯭ꯔꯥ ꯑꯂꯨ ꯑꯩꯈꯣꯏ ꯑꯂꯨ ꯂꯤꯡꯕ ꯀꯥꯟꯗ ꯀꯩꯅꯣ ꯇꯧꯋꯤꯗꯅ
ꯑꯣ
ꯑꯗꯨꯃꯥꯏꯟ ꯇꯧꯅꯩꯗ
ꯑꯣ ꯍꯣ ꯍꯣꯏ ꯆꯨꯔꯤ ꯇꯧꯕꯗꯣ
ꯎꯝ ꯑꯣ ꯑꯗꯨꯃꯥꯏꯅ ꯇꯧꯔꯤꯕ ꯊꯥꯅꯤꯡꯉꯥꯏ ꯂꯩꯇ꯭ꯔꯗꯤ ꯅꯨꯄꯥꯁꯤꯡꯖꯨ ꯊꯥꯎꯑꯣꯅꯦ
ꯀꯔꯤꯕꯥ
ꯊꯥꯅꯤꯡꯉꯥꯏ ꯂꯩꯇ꯭ꯔꯗꯤ ꯅꯨꯄꯥꯁꯤꯡꯕꯨ ꯊꯥꯑꯣꯕ
ꯑꯦ ꯀꯔꯤꯅꯣꯍꯦ ꯅꯨꯄꯥꯁꯤꯡꯕꯨ ꯂꯩꯕꯥꯛꯇ ꯊꯥꯕ ꯌꯥꯕ꯭ꯔꯣ ꯑꯩꯗꯤ ꯈꯪꯗꯦꯌꯦ ꯉꯁꯤꯅ ꯑꯍꯥꯟꯕꯅꯤ
ꯑꯅꯤ ꯑꯍꯨꯝ ꯍꯧꯒꯠꯀꯅꯤ
ꯑꯩ ꯌꯥꯅꯤ ꯍꯨꯝꯉꯨꯔꯣ ꯂꯣꯏꯔꯦꯍꯦ
ꯅꯨꯄꯥ ꯌꯥꯝ ꯊꯨꯅ ꯀꯩꯅꯣ ꯇꯧꯒꯅꯤ ꯅꯨꯨꯄꯥ ꯇꯥꯡꯉꯅꯤ ꯇꯥꯡꯉꯗꯤ ꯍꯥꯏꯕꯅꯤꯗ
ꯍꯣꯏ ꯅꯨꯄꯥꯗꯤ ꯌꯥꯝ ꯇꯥꯡꯕꯅꯦ
ꯏꯁ ꯋꯥꯔꯤ ꯅꯨꯄꯥ ꯌꯥꯝ ꯇꯥꯡꯉꯦ ꯑꯃꯨ
ꯑꯩꯈꯣꯏꯗꯁꯨ ꯑꯩꯈꯣꯏꯗꯁꯨ ꯅꯨꯄꯥ ꯌꯥꯝ ꯇꯥꯡꯉꯦ ꯑꯩꯈꯣꯏ ꯌꯨꯝꯗꯁꯨ ꯅꯨꯄꯥ ꯑꯃꯈꯛꯇꯪ ꯂꯩꯌꯦ
ꯑꯦ ꯅꯪ ꯌꯨꯝ ꯄꯥꯜꯂꯕꯣ
ꯍꯣꯏ ꯄꯥꯟꯈ꯭ꯔꯦ
ꯑꯣ ꯄꯥꯂꯗꯤ ꯈꯥꯟꯗ꯭ꯔꯦ
ꯍꯣꯏ
ꯉꯟꯅ ꯄꯥꯜ ꯃꯥꯜꯂꯦꯗ
ꯍꯣꯏ ꯉꯟꯅ ꯄꯥꯟꯕꯅꯦ
ꯀꯩꯅꯣ ꯌꯨꯝ ꯍꯟ ꯍꯟꯗꯛ ꯍꯟꯗꯛꯁꯦ ꯅꯣꯏ ꯂꯣꯏ ꯌꯨꯝ ꯉꯟꯅ ꯄꯥꯜꯂꯤꯁꯤꯕꯨ
ꯍꯣꯏ ꯃꯇꯝ ꯃꯇꯝꯅ ꯄꯨꯔꯛꯄꯤꯕ ꯍꯥꯏꯕ ꯇꯥꯔꯦ
ꯎ ꯍꯦꯔꯣꯏꯕꯨ ꯅꯨꯡꯁꯤꯕꯟꯕꯒꯤ ꯑꯣꯏꯔꯝ ꯃꯥꯜꯂꯤꯅꯦ
ꯍꯣꯏ
ꯍꯣꯏ ꯍꯣꯏ ꯑꯗꯨꯃ ꯑꯗꯨꯝ ꯇꯥꯏ ꯁꯥ ꯍꯧꯖꯤꯛꯇꯤ ꯅꯨꯡꯁꯥꯁꯨ ꯊꯣꯛꯇ꯭ꯔꯦ ꯅꯣꯡꯁꯨ ꯃꯥꯡꯉꯒ ꯂꯥꯛꯑꯦ ꯅꯣꯡꯗꯤꯁꯨꯨ ꯆꯨꯗꯦ ꯎ ꯅꯣꯡꯗꯤ ꯃꯪꯕꯒꯣ
ꯇꯥꯈꯕꯅꯖꯤꯛꯇꯗꯤ ꯑꯃꯨꯛ ꯇꯥꯔꯔꯣꯏ
ꯑꯗꯨ ꯊꯕꯛ ꯇꯧꯔꯗꯤ ꯍꯃꯥꯡ ꯊꯣꯛꯄ ꯍꯥꯏꯕꯗꯨꯅꯤꯗ
ꯈꯪꯉꯤꯀꯣ ꯈꯪꯉꯤꯀꯣ ꯑꯩꯗꯤ ꯈꯪꯗꯦ